ꯍꯣꯏꯕ
ꯎꯝ ꯐꯣꯟ ꯇꯧꯔꯛ ꯏꯔꯥ
ꯅꯪꯅ ꯑꯃꯨꯛ ꯇꯧꯁꯜꯂꯛꯏꯅꯦ꯫
ꯈꯪꯗꯦ ꯉꯁꯥꯏ ꯇꯧꯈꯤꯕ ꯑꯣꯏꯔꯕꯅꯤ꯫
ꯉꯁꯥꯏ ꯇꯧꯈꯤꯕꯗꯨ ꯀꯔꯤꯅꯣ ꯅꯪꯅ ꯑꯃꯨꯛ ꯇꯧꯁꯜꯂꯛꯑꯒ ꯇꯠꯈ꯭ꯔꯤꯅꯦ꯫
ꯈꯪꯗꯦ ꯑꯩꯁꯨ ꯑꯩꯌꯣ ꯅꯪ ꯕꯤꯖꯤ ꯕꯤꯖꯤ ꯍꯥꯏꯔꯅꯦ꯫
ꯑꯗꯨꯗꯨꯒꯅꯦ ꯃꯥꯒꯤ ꯄꯩꯁꯥꯗꯣ ꯀꯥꯞꯄꯛꯑꯦ ꯑꯗꯨꯒ ꯑꯩꯈꯣꯏꯗꯤ ꯊꯣꯂꯣꯞꯇꯨ ꯀꯦꯌꯥ ꯁꯕꯤꯕꯅꯤꯅ ꯑꯩ ꯍꯥꯞꯆꯤꯟꯐꯝꯗꯨꯗ ꯂꯩꯇꯕꯒꯤ ꯑꯗꯨꯝ ꯀꯥꯞꯇ꯭ꯔꯕ ꯍꯥꯏꯇꯥꯔꯦ ꯑꯗꯨ ꯑꯗꯨꯒꯨꯕ ꯁꯥꯏ ꯒ꯭ꯔꯨꯞꯁꯤꯗ ꯁꯨꯃꯥꯏꯅ ꯒ꯭ꯔꯨꯞꯇꯅꯤꯀꯣ ꯍꯣꯏ ꯑꯗꯨ ꯊꯧꯔꯛ ꯏ ꯃꯑꯣꯡꯗꯨꯁꯨ ꯌꯥꯝ ꯄꯥꯛꯇꯕ ꯍꯥꯏꯇꯥꯔꯦ꯫ ꯑꯩꯉꯣꯟꯗ ꯑꯗꯨꯝ ꯍꯥꯏꯔꯛꯑꯁꯨ ꯑꯥꯏ ꯃꯦꯁꯦꯖꯇ ꯇꯣꯉꯥꯟꯅ ꯑꯗꯨꯝ ꯒ꯭ꯔꯨꯞꯇ ꯑꯩꯅ ꯄꯩꯁꯥ ꯊꯥꯔꯛꯑꯣ ꯈꯣꯠꯂꯣꯅ ꯍꯥꯏꯈꯤꯕꯁꯨ ꯂꯩꯇꯦ ꯃꯉꯣꯟꯗ ꯃꯌꯥꯝ ꯃꯉꯣꯟꯗ ꯗꯥꯏꯔꯦꯛ ꯃꯦꯁꯦꯁ ꯊꯥꯔꯒ ꯅꯪ ꯄꯩꯁꯥ ꯌꯧꯔꯗꯤ ꯑꯗꯨꯝ ꯂꯨꯄꯥ ꯆꯅꯤ ꯈꯛꯇꯪ ꯀꯥꯞꯀꯦꯁꯨ ꯀꯥꯞꯄꯛꯑꯣ ꯍꯥꯏꯔꯒ ꯇꯧꯔꯤꯅꯦ ꯍꯥꯏꯕꯅꯤꯗ ꯑꯗꯨꯒ ꯒ꯭ꯔꯨꯞꯇꯗꯤ ꯑꯃꯥꯏ ꯍꯥꯏꯔꯛ ꯑꯩꯁꯦ ꯃꯦꯟꯁꯟ ꯇꯧꯔꯒ ꯂꯄꯥ ꯆꯅꯤꯗꯣ ꯌꯥꯝꯗꯦꯅ ꯑꯃꯨꯛ ꯀꯥꯎꯈꯤꯅꯤ ꯀꯣꯏ ꯑꯃ ꯍꯥꯏꯕ ꯄꯤꯔꯛ ꯂꯨꯄꯥ ꯆꯅꯤꯗꯨ ꯄꯤꯔꯛꯇ꯭ꯔꯤꯕꯅꯤꯀꯣ ꯌꯥꯝꯗꯦꯅ ꯑꯃꯨꯛ ꯀꯥꯎꯈꯤꯅꯤ꯫ ꯇꯣꯂꯣꯞ ꯐꯪꯗ꯭ꯔꯤꯐꯧ ꯁꯤꯅꯦꯃꯥ ꯍꯥꯏꯔꯗ ꯇꯨꯈꯠꯆꯩ ꯍꯥꯏꯕꯅꯤ꯫ ꯗ ꯌꯥꯝꯅ ꯃꯥꯒꯤ
ꯅꯪ ꯂꯦꯅꯤꯟ ꯗꯥꯒꯤ ꯍꯦꯛ ꯂꯥꯎꯔꯣ꯫
ꯑꯗꯨ ꯄꯩꯁꯥ ꯂꯩꯇꯕ ꯄ꯭ꯔꯇꯥꯞꯁꯨ ꯄ꯭ꯔꯇꯥꯞ ꯄ꯭ꯔꯇꯥꯞꯁꯨ ꯄꯩꯁꯥ ꯂꯩꯇꯕ ꯅꯪꯁꯨ ꯂꯩꯇꯦꯅ ꯍꯥꯏꯒꯤꯈꯤꯕꯅꯦ ꯑꯗꯨꯀꯥꯟꯗꯨꯗ
ꯏꯁ ꯑꯩ ꯅꯉꯣꯟꯗ ꯀꯔꯝ ꯀꯥꯟꯒꯤꯅꯣ? ꯅꯪ ꯉꯔꯥꯡ ꯅꯍꯥꯟꯗꯨꯁꯨ ꯂꯨꯄꯥ ꯆꯥꯝꯃ ꯀꯥꯞꯄꯤꯔꯤꯗꯨꯗꯤ ꯑꯩꯅ
ꯂꯨꯄꯥ ꯆꯥꯝꯃ ꯀꯥꯇ꯭ꯔꯤꯉꯩ ꯃꯃꯥꯡꯗꯩ ꯅꯉꯣꯟꯗ ꯄꯩꯁꯥ ꯂꯩꯕ꯭ꯔꯥꯅ ꯍꯪꯉꯤꯗꯅ
ꯅꯪꯕꯨ ꯍꯤꯗꯥꯛ ꯂꯩꯕꯩꯅꯦꯅ ꯍꯥꯏꯕꯗꯣ
ꯍꯣꯏ ꯑꯗꯨꯀꯥꯟꯗ
ꯅꯪꯒꯤ ꯆꯤꯡꯈꯩ ꯗꯩ ꯍꯪꯉꯦ ꯇꯧ ꯑꯣ ꯀ꯭ꯂꯤꯡꯇꯟ ꯍꯣꯏ ꯑꯗꯨꯃꯥꯏꯅ ꯍꯪꯅꯔꯛꯄꯩꯗꯣ ꯅꯠꯇ꯭ꯔꯣ?
ꯎꯝ
ꯍꯣꯏ ꯑꯗꯨ ꯑꯣꯏꯔꯝꯒꯅꯤ꯫
ꯑꯗꯨꯀꯥꯟꯗ ꯅꯪ ꯂꯩꯇꯦ ꯍꯥꯏꯈꯤꯕꯗꯨꯗ ꯑꯩꯅ
ꯑꯩ ꯑꯗꯨꯗꯤ ꯄꯩꯁꯥꯗꯣ ꯃꯌꯥꯝ ꯑꯆꯧꯕ ꯑꯣꯏꯕꯩꯅꯦ ꯑꯆꯧꯕ ꯑꯣꯏꯕꯩ ꯍꯟꯕꯩꯅꯦ꯫
ꯄ꯭ꯔꯇꯥꯞꯁꯨ ꯄꯩꯁꯥ ꯑꯝꯇ ꯂꯩꯇꯕꯅꯦ ꯈꯪꯉꯦ ꯄ꯭ꯔꯇꯥꯞꯇꯥꯅ ꯍꯪꯉꯕꯅꯦꯕ ꯑꯗꯨꯒꯤ ꯑꯩꯅ ꯃꯤ ꯑꯇꯩꯗ ꯍꯪꯕꯗꯤ ꯇꯜꯂꯦꯅ ꯇꯧꯈꯤꯕꯅꯦꯕ ꯃꯣꯏꯅꯁꯨ ꯏꯆꯤꯜꯂꯥꯎ ꯍꯥꯏꯕꯅꯤꯅ ꯑꯩ ꯑꯗꯨꯝ ꯀꯣꯟ ꯄꯤꯔꯒꯦꯅ ꯈꯜꯂꯒ ꯑꯗꯨ ꯅꯪꯕꯨ ꯑꯗꯨꯃꯥꯏꯅ ꯍꯥꯏꯔꯑꯦ ꯒ꯭ꯔꯨꯞꯁꯤꯗ ꯃꯦꯟꯁꯟꯒ ꯇꯧꯔꯒ ꯑꯩ ꯑꯩꯁꯦ
ꯑꯗꯨꯏꯔꯕ ꯅꯪ ꯍꯧꯖꯤꯛ ꯂꯨꯄꯥ ꯐꯤꯐꯇꯤ ꯁꯤꯛꯁꯇꯤ ꯁꯣꯛꯈꯤꯒꯦꯅ ꯇ ꯑꯩꯁꯦ꯫
ꯍꯣꯏ ꯑꯩꯉꯣꯟꯗ ꯋꯥꯟ ꯐꯣꯔꯇꯤ ꯐꯣꯔꯗ ꯌꯥꯎꯕ ꯑꯗꯨꯒ ꯑꯩꯅ
ꯟꯅ ꯌꯥꯎꯋꯦ ꯅꯪꯅ ꯄꯩꯁꯥ ꯄꯤꯔꯛꯇꯕ
ꯃꯔꯨꯞꯀꯤꯔꯥ
ꯑꯥ ꯅꯪ ꯃꯔꯨꯞ ꯃꯔꯨꯞ ꯇꯥꯕ ꯇꯥꯕ ꯇꯥꯕꯒꯤꯁꯦ ꯊꯥꯁꯦ ꯅꯪ ꯍꯨꯟꯕ꯭ꯔꯥ ꯍꯨꯟꯗꯕ꯭ꯔꯥ
ꯍꯗꯦ
ꯑꯩꯁꯨ ꯐꯨꯜ ꯑꯣꯏꯒꯦ ꯑꯗꯨꯗꯤ
ꯑꯩꯉꯣꯟꯗ ꯑꯃꯨꯛ ꯀꯥꯞꯄꯛ ꯇꯧ ꯂꯩꯁꯤꯕꯨ ꯀꯩꯗꯧꯗꯣꯏꯅꯣ
ꯑꯗꯨ ꯌꯥꯕ꯭ꯔꯥ ꯁꯤꯅꯦ ꯑꯩꯅ ꯍꯥꯏꯁꯤ
ꯌꯥꯏ ꯀꯩꯅꯣ ꯑꯩ ꯃꯃꯥꯡꯃꯨꯛ ꯃꯣꯏꯗ ꯌꯥꯎꯕꯗꯨꯁꯨ ꯀꯥꯞꯇꯦ ꯑꯩ ꯐꯪꯒꯗꯕ ꯊꯥ ꯑꯗꯨꯗꯤ ꯑꯗꯨꯅꯤ ꯑꯩꯅ ꯕꯤꯃꯤꯅ ꯃꯔꯨꯞ ꯄꯩꯁꯥꯗꯨꯁꯨ ꯉꯁꯤ ꯅꯨꯡꯗꯥꯡ ꯊꯥꯔꯛꯀꯦ ꯍꯥꯏꯕꯅꯤꯅꯅ ꯑꯩ ꯑꯩꯁꯦ ꯈꯜꯂꯦꯕ ꯃꯔꯨꯞ ꯄꯩꯁꯥꯗꯣ ꯀꯥꯞ ꯀ ꯀꯥꯟꯗ ꯃꯤꯒꯤ ꯃꯆꯤꯟꯠ ꯃꯆꯨꯠ ꯇꯣꯟꯕꯈꯩꯁꯦ ꯂꯧꯕꯈꯩꯁꯦ ꯅꯪ ꯀꯥꯞꯊꯣꯛꯄꯤꯈꯤꯒꯦꯅ
ꯍ
ꯑꯗꯨꯒ ꯍꯦꯛꯇ ꯅꯪꯕ ꯑꯗꯨ ꯃꯥꯒꯤ ꯃꯦꯁꯦꯁꯇꯨꯗꯤ ꯑꯩꯗꯤ ꯉꯥꯛꯇꯪꯗꯨꯗ ꯄꯤꯡ ꯂꯥꯎꯈ꯭ꯔꯦꯗ ꯑꯗ ꯑꯩꯅꯝ ꯍꯣꯏ ꯑꯩꯅ ꯍꯥꯏꯅꯗꯦ ꯑꯩꯅ ꯍꯥꯏꯩꯅꯗꯤ ꯀꯔꯤꯅꯣ ꯅꯪ ꯄꯩꯁꯥꯗꯣ
ꯎꯝ
ꯅꯪ ꯄꯩꯁꯥꯗꯨ ꯆꯉꯝꯗꯕꯤꯗ ꯑꯩ ꯀꯩꯁꯨ ꯁꯤꯈꯤꯔꯣꯏꯅꯦ ꯍꯥꯏꯕ ꯍꯟꯗꯗꯤ ꯔꯤꯄ꯭ꯂꯥꯏꯗꯣ ꯑꯗꯨꯝ ꯄꯤꯔꯛꯇ꯭ꯔꯦ ꯑꯗꯨꯒ ꯄ꯭ꯔꯇꯥꯞꯅ ꯑꯣꯏꯅ ꯎꯝ ꯄ꯭ꯔꯇꯥꯞꯁꯨ ꯑꯃꯨꯛ ꯒ꯭ꯔꯨꯞꯇꯨꯗ ꯔꯤꯄ꯭ꯂꯥꯏ ꯇꯧꯔꯛꯑꯦ ꯃꯥ ꯍꯥꯏꯕꯅꯤ ꯄꯂꯦ ꯑꯔ ꯑꯣꯏꯕ ꯑꯩꯒꯤꯁꯨ ꯂꯨꯄꯥ ꯆꯟꯅꯤꯒꯤꯗꯤ ꯄꯤꯔꯛꯇ꯭ꯔꯦ ꯍꯧꯁꯨ ꯄꯥꯎ
ꯅꯪꯗꯔꯕ
ꯍꯣꯏ
ꯎ
ꯑꯩꯅ ꯄꯨꯔꯤꯁꯦ ꯆꯥ ꯆꯅꯤ ꯆ ꯆꯅꯤꯅ ꯇꯥꯎ ꯇꯥꯎ ꯇꯧꯔꯦ ꯍꯥꯏꯕ
ꯆ ꯆꯗꯤꯗ ꯌꯥꯝ ꯊꯣꯛꯈꯤꯕ ꯑꯃ ꯂꯩꯕꯗꯣ ꯑꯣꯏꯗꯣꯛ ꯀꯥꯞꯄꯤꯔꯛꯀꯦ ꯑꯗꯨꯕꯨꯗꯤ ꯂꯨꯄꯥ ꯆꯥꯝꯃ ꯀꯥꯞꯄꯛꯑꯒꯦ ꯍꯥꯏ
ꯀꯥꯞꯊꯣꯛꯈꯤꯒꯦꯅ ꯇꯧꯕꯅꯦ
ꯄꯥ ꯆꯥꯝ ꯀꯥ ꯄꯥꯒ ꯑꯥ ꯐꯤꯐꯇꯤ ꯁꯤꯛꯁ ꯐꯔꯛ ꯇꯥꯔꯤꯗ
ꯑꯩ ꯁꯤꯡꯉꯛꯀꯅꯤ ꯀꯔ
ꯁ꯭ꯋꯦꯟꯇꯤ ꯁꯤꯁ ꯇꯧꯔꯒ ꯍꯥꯏꯕ
ꯑꯩ ꯁꯤꯡꯉꯛꯀꯅꯤ ꯑꯩ ꯑꯩ ꯑꯗꯨꯝ ꯁꯪꯉꯤ
ꯑꯗꯣ ꯑꯩ ꯌꯥꯝ ꯀꯥꯎꯞꯈ꯭ꯔꯕ ꯑꯩꯒꯤ ꯑꯩꯗꯤꯅꯦ ꯈꯪꯕ꯭ꯔꯥ ꯑꯩꯈꯣꯏꯒꯤ ꯑꯩꯈꯣꯏꯒꯤ ꯊꯕꯛꯀꯤ ꯄꯩꯁꯥꯗꯣ ꯕꯦꯡ ꯑꯦꯀꯥꯎꯟ ꯑꯅꯧꯕ ꯑꯃ ꯍꯥꯡꯉꯦ ꯕ ꯈꯪꯕ꯭ꯔꯣꯀꯣ ꯑꯗꯨꯒ ꯑꯗꯨꯗꯨꯒ ꯑꯗꯨ ꯑꯗꯨꯒꯤ ꯈꯔ ꯐꯕ ꯑꯃ ꯍꯥꯏꯔꯗꯤ ꯀꯦꯁ ꯑꯣꯏꯅ ꯄꯥꯏꯔꯗ ꯑꯗꯨꯝ ꯂꯣꯏꯁꯟꯗꯣꯏꯅꯤꯗꯅ ꯄꯩꯁꯥꯁꯦ ꯑꯩꯒꯤ ꯄꯩꯁꯥꯗꯨꯗꯤꯅꯦ ꯀꯩꯅꯣ ꯇꯧꯕ ꯑꯃ ꯍꯧꯖꯤꯛꯀꯤ ꯕꯦꯡꯁꯦ ꯌꯨ ꯄꯤ ꯑꯥꯏ ꯌꯥꯗꯦꯕ ꯑꯃ ꯏꯁꯇꯦꯠ ꯀꯣꯑꯣꯄꯔꯦꯇꯤꯞꯇꯣ ꯈꯪꯕ꯭ꯔꯣ ꯃꯅꯤꯄꯨꯔ ꯏꯁꯇꯦꯠ ꯀꯣꯑꯣꯄꯔꯦꯇꯤꯞ ꯕꯦꯡ ꯍꯥꯏꯕ꯭ꯔꯥ ꯑꯗꯨꯗꯨꯅꯦꯕ ꯌꯨ ꯄꯤ ꯑꯥꯏ ꯁꯞꯄꯣꯔꯠ ꯇꯧꯗꯦꯕ ꯑꯗꯨ ꯌꯨ ꯄꯤ ꯑꯥꯏꯁꯦ ꯁꯞꯄꯣꯔꯠ ꯇꯧꯗꯕꯅꯤꯅ ꯁꯤꯖꯤꯟꯅꯗ꯭ꯔꯦꯅ ꯑꯗꯩ ꯑꯦ ꯇꯤ ꯑꯦꯝ ꯁꯨ ꯑꯦꯛꯇꯤꯚꯦꯠ ꯇꯧꯗ꯭ꯔꯤꯕ ꯑꯩꯁꯦ ꯍꯥꯡꯉꯨꯕꯇꯪꯅꯦꯕ ꯑꯗꯨꯒ ꯅꯦꯠ ꯕꯦꯡꯀꯤꯡ ꯌꯥꯏꯌꯦꯅ ꯍꯥꯏꯔꯦ ꯑ ꯑꯗꯨꯣ ꯅꯦꯠ ꯕꯦꯡꯀꯤꯡꯁꯦ ꯌꯥꯔꯗꯤ ꯑꯩꯁꯨ ꯀꯩꯅꯣꯝ ꯂꯩꯊꯣꯛ ꯂꯩꯁꯤꯟ ꯂꯩꯕꯅꯤꯅ ꯑꯩꯁꯦ ꯑꯦꯀꯥꯎꯟ ꯑꯃꯗ ꯇ꯭ꯔꯥꯟꯁꯐꯔ ꯇꯧꯁꯟꯒꯦꯅ ꯈꯜꯂꯦꯕ ꯈꯪꯕ꯭ꯔꯣꯀꯣ ꯑꯗꯨꯗ ꯑꯣꯏꯅ ꯇ꯭ꯔꯥꯟꯁꯐꯔ ꯇꯧꯁꯟꯒꯦꯅ ꯈꯟꯕꯁꯤꯁꯨ ꯀꯩꯅꯣ ꯇꯧꯔꯕ ꯀꯔꯤ ꯅꯦꯠ ꯕꯦꯡꯀꯤꯡꯒꯤꯗꯨꯁꯨ ꯑꯃ ꯃꯣꯏꯒꯤ ꯕꯦꯡꯀꯤꯗ ꯐꯣꯟ ꯅꯝꯕꯔ ꯍꯥꯞꯄꯁꯦ ꯑꯩꯒꯤ ꯐꯣꯟꯁꯦ ꯔꯦꯁꯇꯔ ꯇꯧꯗꯦ ꯕꯦꯡꯇ ꯚꯤꯁꯤꯠ ꯇꯧ ꯇꯧꯔꯅ ꯇꯧꯔ ꯂꯩꯕꯩ ꯑꯗꯨ ꯑꯩꯁꯨ ꯑꯣ ꯐꯔꯦ ꯍꯥꯏꯔꯒ ꯑꯩꯈꯣꯏ ꯃꯥꯗꯩ ꯕꯔꯥ ꯂꯧ ꯂꯧꯗꯅ ꯆꯠꯂꯦ
ꯑꯗꯨ ꯀꯩꯅꯣ ꯑꯗꯨꯅ ꯅꯪ ꯄꯩꯁꯥ ꯐꯖꯅ ꯇꯨꯡꯁꯤꯜꯂꯅꯤ
ꯑꯗꯨꯅ ꯂꯨꯄꯥ ꯑꯩꯅ ꯑꯗꯨꯝ ꯂꯧꯊꯣꯛꯑꯔꯣꯏꯒꯦꯅ ꯑꯗꯒꯤ ꯍꯟꯗꯛꯁꯦ ꯎꯗꯩꯄꯨꯔ ꯆꯠꯀꯦꯅ ꯈꯜꯂꯦꯕꯀꯣ ꯑꯩꯁꯦ
ꯎꯝ
ꯑꯗꯨꯒꯤ ꯑꯗꯨꯒꯤ ꯑꯗꯨꯝ ꯍꯣꯏ ꯐꯔꯦꯗꯅ ꯈꯟꯗꯣꯛꯑꯕ ꯃꯔꯨꯞ ꯐꯪꯉ ꯍꯥꯏꯁꯦꯗꯤ ꯃꯔꯨꯞꯁꯦ ꯁꯦꯞꯇꯦꯝꯕꯔꯗ ꯐꯪꯗꯣꯏꯅꯦꯕ ꯑꯗꯨꯗꯣ ꯃꯔꯨꯞ ꯑꯃ ꯌꯥꯎꯃꯤꯟꯅꯁꯤꯔꯣ ꯏꯕꯥꯅꯤ ꯅꯪ ꯍꯟꯗꯛ ꯂꯣꯏꯗꯣꯔꯤꯕꯅꯤꯅ ꯃꯔꯨꯞ ꯑꯃ ꯌꯥꯎꯃꯤꯟꯅꯖꯔꯥ ꯑꯩ ꯄꯨꯂꯞ ꯇꯤꯡꯉꯝꯗꯣꯏ ꯃꯥꯟꯗꯦ ꯑꯁ ꯄꯨꯂꯞ ꯍꯥꯏꯁꯦ ꯅꯪ ꯃꯊꯟꯇ ꯉꯝꯕꯨꯗꯤ ꯉꯝꯅꯤꯅꯦ ꯃꯣꯏꯗꯣ ꯌꯥꯝꯗꯦ ꯂꯤꯁꯤꯡ ꯂꯤꯁꯤꯡ ꯑꯍꯨꯝ ꯑꯍꯨꯝ ꯊꯥꯡꯗꯣꯏꯅꯦꯕꯀꯣ ꯃꯤꯗꯣ ꯌꯥꯝ ꯌꯥꯝꯕ ꯑꯗꯨꯗꯨꯒꯤ ꯑꯩꯒ ꯇꯟꯕ
ꯃꯤ ꯌꯥꯝꯃꯜꯂꯗꯤ ꯑꯩ ꯇꯜꯂꯦ
ꯇꯜꯂꯦ ꯀꯨꯏꯅ ꯆꯪꯕ ꯇꯟꯗ꯭ꯔꯥ ꯂꯥꯛ ꯑꯃ ꯂꯨꯄꯥ ꯂꯤꯁꯤꯡ ꯀꯨꯟ ꯇꯥꯏꯌꯦꯅ ꯍꯥꯏꯌꯦꯕꯀꯣ ꯃꯥꯅ ꯍꯥꯏꯁꯦ ꯂꯥꯛ ꯑꯃ ꯂꯤꯁꯤꯡ ꯀꯨꯟ ꯇꯥꯏ ꯑꯗꯨꯗꯨꯒ ꯂꯤꯁꯤꯡ ꯑꯍꯨꯝ ꯑꯍꯨꯝ ꯍꯨꯟꯕꯩ ꯃꯤ ꯊꯥ ꯀꯨꯟꯊ꯭ꯔꯥꯒ ꯀꯌꯥꯅꯣꯝ ꯑꯣꯏ
ꯑꯗꯨꯅꯗꯤ ꯑ
ꯑꯗꯨꯒ ꯁꯦꯟꯗꯣꯏ ꯑꯣꯏꯅ ꯂꯨꯄꯥ ꯑꯃꯅ ꯍꯥꯏꯕꯗ ꯆꯥꯎꯉꯥ ꯍꯥꯏꯕ꯭ꯔꯥ ꯀꯩꯅꯣ ꯍꯥꯞꯄꯦ ꯍꯥꯏ
ꯇꯜꯂꯦꯍꯦ ꯌꯥꯝꯗꯦ
ꯌꯥꯝꯗ꯭ꯔꯥꯝ ꯌꯥꯝꯊꯤꯅ ꯑꯗꯩ ꯑꯦꯄ꯭ꯔꯤꯜꯒꯤꯅ ꯑꯃꯈꯛ ꯅꯍꯥꯟ ꯍꯧꯕꯩ ꯏꯁꯇꯦꯇ ꯊꯥꯒꯠꯂꯝꯃꯦꯕꯀꯣ ꯑꯗꯨꯁꯨ ꯑꯃꯨꯛ ꯍꯪꯉꯦ ꯑꯗꯨꯒ ꯂꯤꯁꯤꯡ ꯃꯉꯥ ꯍꯥꯏꯕ ꯃꯉꯥ ꯍꯨꯟꯕꯗꯣ ꯑꯗꯨꯝ ꯀꯩꯁꯨ ꯀꯥꯏꯗꯦꯕꯀꯣ ꯑꯩꯉꯣꯟꯗꯕꯨꯗꯤ ꯀꯩꯝ ꯁꯤꯖꯤꯟꯅꯗꯕꯅꯤꯅ ꯑꯩ ꯄꯩꯁꯥꯗꯣ ꯑꯗꯨꯗꯨꯒ ꯃꯥꯒꯤꯗꯨꯅ ꯁꯦꯟꯗꯣꯏꯗꯣ ꯌꯥꯝ ꯊꯤ ꯆꯥꯎꯕ ꯁꯦꯟꯗꯣꯏꯗꯣ ꯆꯥꯝꯉꯥ ꯊꯥꯡꯉꯒ ꯂꯨꯄꯥ ꯂꯤꯁꯤꯡ ꯑꯃꯌꯦ ꯃꯤꯗꯨꯁꯨ ꯈꯔ ꯌꯥꯝꯃꯦꯕꯀꯣ ꯃꯥꯏꯗꯣ ꯃꯤꯗꯣ ꯈꯔ ꯌꯥꯝꯃꯒ ꯑꯗꯨꯗꯤ ꯃꯤ ꯀꯨꯜꯂꯀꯩꯅꯣꯝ ꯑꯣꯏꯕꯅꯦ ꯑꯗꯨꯗꯤ ꯑꯍꯥꯥꯟꯕꯒꯤ ꯍꯦꯛ ꯑꯍꯥꯥꯟꯕꯗꯨꯗ ꯂꯧꯊꯣꯛꯈ꯭ꯔꯦꯅ ꯈꯜꯂꯨꯗꯦ ꯑꯗꯨꯗꯤ ꯂꯨꯄꯥ ꯂꯤꯁꯤꯡ ꯀꯨꯟꯗꯣ ꯐ꯭ꯔꯤꯗ ꯃꯥꯡꯗ꯭ꯔꯣ ꯂꯤꯁꯤꯡ ꯑꯃꯃꯝꯗꯣ ꯀꯅꯥ ꯌꯥꯎꯅꯤꯡꯗꯣꯏꯅꯣ ꯑꯗꯨꯗ ꯑꯩꯅ ꯑꯗꯨꯚꯏ ꯌꯥꯎ ꯌꯥꯎ ꯇꯧꯔꯝꯕꯅꯤꯁꯨ ꯌꯥꯎꯗꯦ ꯑꯗꯩ ꯐꯅꯦꯛ ꯃꯔꯨꯞ ꯌꯥꯎꯅ ꯁꯤꯅ ꯑꯃꯨꯛꯀ ꯑꯩꯁꯦ ꯐꯅꯦꯛ ꯃꯔꯨꯞ ꯁꯤ ꯑꯃꯨꯛ ꯌꯥꯎꯔꯁꯦꯅ ꯑꯃꯨꯛ ꯈꯜꯂꯦ ꯑꯗꯣ ꯑꯩꯅ ꯈꯜꯂꯤꯁꯦ ꯑꯁ ꯑꯩꯁꯦ ꯂꯨꯍꯣꯡꯈꯤꯗ꯭ꯔꯥ ꯁꯤꯅꯦ ꯑꯩꯅ ꯈꯜꯂꯤꯁꯦ ꯑꯗꯨꯗꯨꯒ ꯃꯣꯏꯅꯗꯤ
ꯌꯥꯎ ꯀꯩꯅꯣ ꯐꯅꯦꯛ ꯃꯔꯨꯞꯀꯨꯝꯕꯗꯨꯗꯤ ꯅꯅꯥꯎꯄꯤ ꯅꯅꯥꯎꯄꯤꯁꯨ ꯂꯩꯕꯅꯤꯅ
ꯁꯨꯠꯅꯦ ꯃꯣꯏꯒꯤꯗꯤ ꯁꯨꯠꯅꯦꯕ ꯃꯨꯒꯥ ꯁꯨꯠ
ꯑꯗꯨ ꯑꯗꯨꯅꯦ ꯑꯩꯁꯦ ꯌꯥꯎ
ꯑꯃꯃꯝ ꯍꯨꯜꯂꯦ ꯂꯤꯁꯤꯡ ꯑꯃꯃꯝ ꯍꯨꯜꯂꯦꯕ ꯌꯥꯝꯃꯦꯕ ꯁꯨꯠꯅꯤꯅ ꯂꯦꯅꯤꯟ ꯁꯨꯠ ꯍꯥꯏꯕ꯭ꯔꯥ ꯑꯗꯨꯗꯨꯅꯤ ꯐꯅꯦꯛ ꯑꯃ ꯐꯅꯦꯛꯀ ꯐꯤꯒꯗ꯭ꯔ ꯁꯨꯠꯇꯨꯗ ꯂꯨꯄꯥ ꯂꯤꯁꯤꯡ ꯑꯃꯒ ꯆꯍꯨꯝ ꯌꯥꯡꯈꯩ ꯑꯗꯨꯃꯥꯏꯅ ꯄꯤꯅꯩꯌꯦ ꯑꯗꯣ ꯆꯍꯨꯝ ꯌꯥꯡꯈꯩ ꯄꯤꯅꯕꯁꯦ ꯇꯔꯥꯃꯉꯥꯅꯦꯕ ꯃꯤ ꯇꯔꯥꯃꯉꯥꯅꯦꯕ ꯇꯧꯔꯤꯁꯦ ꯂꯤꯁꯤꯡ ꯇꯔꯥꯃꯉꯥꯒꯤ ꯐꯅꯦꯛ ꯇꯔꯥ ꯐꯪꯗꯣꯏꯕ ꯑꯁꯤꯒꯤ ꯑꯗꯨꯒꯗꯤ ꯂꯧꯅꯗꯕ ꯂꯧꯗꯕ ꯑꯗꯣ ꯑꯩꯅ ꯈꯪꯗꯦ ꯂꯛꯇꯦ ꯍꯣꯏ ꯕꯦꯃꯤꯗ ꯕꯦꯃꯤ ꯑꯃꯨꯛꯀꯁꯨ ꯃꯉꯣꯟꯗ ꯁꯣꯏꯗꯕꯅꯤꯅ ꯑꯃꯨꯛ ꯕꯦꯃꯤꯗ ꯑꯗꯨꯝ ꯐꯠꯇ꯭ꯔꯣ ꯁꯣꯏꯗꯕ ꯅꯠꯇ꯭ꯔꯣ ꯍꯣꯏ ꯍꯥꯏꯗꯤ ꯃꯌꯥꯝ ꯇꯧꯕꯅꯤ ꯍꯣꯏ ꯑꯗꯨꯒ ꯃꯣꯏꯗꯤ ꯍꯥꯏꯗꯤ ꯃꯔꯨꯞ ꯇꯧꯕꯁꯦ ꯄꯩꯁꯥ ꯊꯣꯛꯄ ꯃꯤꯅ ꯇꯧꯕꯅ ꯐꯕꯅꯦꯕ ꯍꯥꯏꯗꯤ ꯀꯨꯞꯊꯣꯛ ꯀꯨꯞꯁꯤꯟꯈꯤ ꯍꯥꯏꯕ ꯑꯃꯁꯨ ꯂꯩ ꯑꯗꯒꯤ
ꯍꯣꯏ ꯑꯗꯨꯝ ꯃꯥꯥꯏ ꯑꯃꯨꯛ ꯑꯩꯈꯣꯏ ꯏꯇꯔꯟ ꯇꯧꯔꯤꯉꯩꯗ ꯅꯨꯄꯤ ꯑꯃ ꯑꯥ ꯃꯔꯨꯞꯁꯨ ꯐꯗꯣꯛꯈ꯭ꯔꯒ ꯄꯩꯁꯥꯗꯨ ꯑꯗꯨ ꯇꯧꯋꯦꯅ ꯇꯧꯕꯗꯣ ꯑꯣ ꯀꯩꯅꯣ ꯇꯧ ꯍꯣꯠꯅꯅꯤꯅ ꯇꯧꯕꯗꯣ ꯑꯗꯨ ꯇꯧꯔꯤꯗꯣ ꯑꯗꯨꯝ ꯍꯣꯏ ꯍꯣꯏ ꯑꯗꯣ ꯑꯇꯣꯞꯄꯗ ꯑꯝꯇ ꯃꯟꯊ ꯁꯥꯍꯟꯗꯦꯕ
ꯍꯣꯏ ꯃꯥ ꯑꯗꯨꯝ ꯉꯝꯅꯕ ꯇꯧꯋꯤ ꯃꯥ ꯑꯗꯨꯝ ꯁꯤꯜꯂꯤ ꯍꯥꯏꯕ ꯑꯗꯨꯅꯕꯨ ꯑꯦꯖꯦꯟꯒꯤ ꯄꯩꯁꯥ ꯂꯧꯅꯩꯗꯣ ꯑꯗꯨꯒꯤꯅꯦ ꯃꯤꯅ ꯃꯣꯏꯒꯤ ꯅꯨꯡꯉꯥꯏꯅꯕ ꯇꯧꯅ ꯋꯥꯟ ꯑꯦꯖꯦꯟ ꯄꯩꯁꯥ ꯂꯧꯅꯩꯗꯣ ꯑꯗꯨꯒꯤꯅꯤ ꯍꯣꯏ ꯍꯣꯏ ꯃꯤ ꯑꯗꯨꯗꯨꯅꯅꯦ ꯏꯃꯥꯅꯕ ꯂꯩ ꯃꯥ ꯄꯩꯁꯥ ꯁ ꯄꯨꯕꯤꯨꯗꯕ ꯕ꯭ꯂꯨꯗꯣ ꯑꯩꯈꯣꯏ ꯃꯥꯒꯤꯗ ꯃꯦꯅꯀꯥꯗꯨꯗ ꯌꯥꯎꯔꯝꯃꯦꯕꯀꯣ ꯄꯩꯁꯥꯁꯦ ꯈꯪꯕ꯭ꯔꯥ ꯇꯧꯔꯒ ꯑꯩꯅ ꯇꯧꯔ ꯌꯥꯎꯕꯅꯦ ꯂꯤꯁꯤꯡ ꯃꯉꯥ ꯃꯉꯥꯔ ꯀꯩꯅꯣ ꯍꯨꯜꯂꯕ ꯇꯪꯈꯥꯏ ꯌꯥꯎꯔꯒꯦꯅ ꯌꯥꯎꯔꯝꯕꯅꯦꯕ ꯈꯪꯕ꯭ꯔꯥ ꯑꯗ ꯇꯪꯈꯥꯏ ꯌꯥꯎꯕꯁꯤꯗ ꯀꯩꯅꯣ ꯇꯧꯔꯤꯅꯦ ꯍꯥꯏꯕ ꯃꯔꯨꯞꯁꯦ ꯐꯪꯀꯥꯟꯗ ꯁꯦꯞꯇꯦꯝꯕꯔꯗ ꯄꯤꯅꯤ ꯍꯥꯏꯔꯦ ꯑꯣꯛꯇꯣꯕꯔ ꯌꯧꯔꯦ ꯅꯕꯦꯝ ꯌꯔꯦ ꯌꯧꯔꯁꯤ ꯁꯨꯡ ꯄꯗꯕꯤ ꯑꯃ ꯃꯊꯪ ꯂꯧꯔꯣ ꯃꯊꯪ ꯂꯧꯔꯣ ꯇꯧꯔꯣ ꯊꯪꯖꯍꯕꯤꯗꯣ ꯑꯗꯨ ꯇꯧꯔꯣ ꯑꯗꯨꯝ ꯃꯔꯨꯞꯇꯣ ꯑꯗꯨꯝ ꯍꯨꯟꯈꯤꯕꯗꯨꯗꯪ ꯄꯤꯔꯛꯑꯣ ꯍꯥꯏꯔꯒ ꯍꯟꯈꯤꯕꯗꯨ ꯂꯧꯊꯣꯛꯑꯣ ꯂꯣꯏꯁꯤꯜꯂ ꯀꯥꯏꯗ
ꯑꯗꯨꯅ ꯑꯩꯈꯣꯏ ꯆꯠꯂꯃꯤꯟꯅꯕ ꯑꯍꯜ ꯑꯃ ꯃꯣꯏꯒꯤ ꯃꯃꯥꯟꯅꯕꯤꯅ ꯍꯧꯕ
ꯑꯩ ꯃꯁꯛ ꯈꯪꯗꯕꯗꯤ ꯑꯃꯨꯛ ꯇꯜꯂꯦ ꯑꯗꯨꯗ ꯈꯪꯗꯦ ꯑꯗꯨꯝ ꯅꯪꯗ ꯃꯔꯨꯞ ꯍꯧꯕ ꯇꯥꯔꯛꯑꯗꯤ ꯑꯃꯨꯛ
ꯑꯗ ꯍꯧꯖꯤꯛꯀꯤ ꯃꯣꯏ ꯍꯧꯖꯤꯛꯀꯤ ꯃꯣꯏ ꯏꯆꯦꯗꯨꯁꯨ ꯑꯩꯈꯣꯏ ꯏꯌꯥꯝꯕ ꯑꯃꯗꯣ ꯃꯥ ꯌꯥꯎꯔꯤꯗꯣ ꯃꯌꯥꯝ ꯌꯥꯎꯔꯛꯑꯕꯅꯦꯕ ꯃꯥ ꯑꯗꯨꯝ ꯐꯕꯅꯤ ꯁꯨꯡ ꯀꯥꯏ ꯀꯥꯏꯗꯦꯅ ꯑꯗꯣ ꯑꯗꯨ ꯅꯨꯄꯤꯗꯨꯅꯁꯨ ꯍꯦꯟꯅ ꯐꯩꯗꯕꯤ ꯃꯤꯗꯒꯤ ꯍꯥꯏꯗꯤꯅꯦ
ꯃꯥꯗꯤ ꯀꯩꯅꯣꯁꯨ ꯄꯤꯌꯦ ꯎꯝ ꯃꯔꯨꯞꯀꯤ ꯆꯦꯗꯣ
ꯆꯗꯤ ꯀꯩ ꯍ
ꯃꯔ ꯍꯥꯏꯗꯤ ꯃ ꯏꯃ
ꯊ ꯀꯌꯥ
ꯃꯨꯣꯟꯒꯗꯕ ꯄꯩꯁꯥ ꯃꯁꯤꯡ ꯑꯗꯒꯤ ꯑꯩꯒꯤ ꯎ ꯐꯪꯒꯗꯕ ꯊꯥ ꯀꯩꯀꯥ ꯂꯕꯤꯔꯒ
ꯑꯩꯈꯣꯏ ꯑ ꯑꯩꯁꯨ ꯃꯔꯨꯞ ꯍꯧꯖꯤꯛ ꯌꯥꯎꯅꯤꯡꯉꯦ ꯑꯗꯨ ꯈꯔ ꯑꯃꯔꯨꯛ ꯌꯥꯎꯅꯤꯡꯉꯦ ꯑꯩꯗꯣ
ꯑꯥ ꯎꯝ ꯀꯩꯅꯣ ꯇꯧꯕꯁꯤꯁꯨ ꯃꯔꯨꯞ ꯄꯩꯁꯥꯁꯤꯁꯨ ꯇꯥꯡ ꯗꯦꯠ ꯐꯤꯞꯇꯤꯟꯗꯅꯦꯕ ꯃꯥꯏ ꯃꯔꯨꯞꯁꯤꯅ ꯑꯗꯨ ꯃꯥ ꯍꯥꯏꯁꯦ ꯄ꯭ꯔꯁꯟꯇꯥ ꯅꯪ ꯑꯗꯨꯝ ꯄꯩꯁꯥꯗꯣ
ꯇꯨꯊꯥꯎꯖꯥꯟ ꯇ꯭ꯋꯦꯟꯇꯤ
ꯐꯥꯇꯤꯟꯗ ꯐꯔꯛ ꯇꯥꯔꯁꯨ ꯗꯦ ꯇ꯭ꯋꯦꯟꯇꯤ ꯐꯥꯎ ꯃꯅꯨꯡꯗꯒꯤ ꯁꯣꯏꯍꯜꯂꯛꯄꯅꯨꯀꯣꯅ ꯇꯧꯋꯦꯕ ꯑꯗꯨꯑꯣꯏꯗꯤ ꯐꯥꯏꯚ ꯐꯥꯏꯚ ꯗꯦꯁ ꯄꯤꯔꯗꯤ ꯐꯠꯇ꯭ꯔꯥ ꯇꯣꯂꯣꯛꯇꯤ ꯍꯥꯟꯅꯩ ꯍꯥꯟꯅꯒꯤ ꯍꯦꯟꯗꯦ ꯑꯗꯨꯝ
ꯖꯨꯟ ꯖꯨꯂꯥꯏꯗ ꯍꯦꯟꯒꯠꯂꯦ ꯑꯩꯈꯣꯏꯒꯤꯗꯤꯅꯦ ꯑꯩꯈꯣꯏꯒꯤꯗꯤ ꯁꯨꯃꯥꯏꯅ ꯍꯥꯏ ꯍꯥꯏ ꯑ ꯑꯩꯅ ꯍꯪꯕ ꯀꯥꯟꯗ ꯑ ꯊꯥ ꯇꯔꯨꯛ ꯇꯔꯨꯛ ꯂꯩꯔꯒ ꯍꯥꯏꯕ꯭ꯔꯥ ꯇꯔꯨꯛ ꯇꯔꯨꯛ ꯍꯥꯏꯔꯒ ꯆꯍꯤ ꯑꯃ ꯍꯥꯏꯕ꯭ꯔꯥ ꯃꯥꯅꯗ ꯊꯥ ꯇꯔꯨꯛ ꯇꯔꯨꯛ ꯋꯥꯏꯕ ꯑꫭꯏ ꯃꯥꯜꯂꯦ ꯊꯥ ꯇꯔꯨꯛ ꯇꯔꯨꯛꯇꯅꯦ ꯂꯨꯄꯥ ꯆꯥꯝꯉꯥ ꯆꯥꯝꯉꯥꯃꯨꯛ ꯆꯥꯡ ꯍꯦꯟꯒꯠꯂꯦ ꯍꯥꯏ
ꯎꯝ
ꯑꯩꯁꯦ ꯆꯍꯤ ꯐꯥꯔ ꯇꯨꯔꯝꯅꯦ ꯌꯦꯡ ꯈꯜꯂꯣ ꯍꯥꯏꯒꯦꯅ ꯇꯧꯕꯗꯣ ꯑꯗꯣ ꯑꯩꯅ ꯄꯤꯔ ꯄꯤ ꯍꯩꯆ ꯗꯤ ꯗꯨꯁꯨ ꯑꯃꯨꯛ ꯊꯥꯖꯤꯟꯖꯔꯅ ꯈꯜꯂꯤꯕ